ꯍꯜꯂꯣ
ꯑ ꯇꯥꯏ ꯇꯥꯏꯌꯦ ꯏꯌꯥꯝꯕ
ꯁꯤ ꯅꯝꯕꯔꯁꯤ ꯑꯣꯏꯗꯣꯏ ꯕꯅꯥꯠ ꯑꯩ ꯇꯥꯕ꯭ꯔꯣ
ꯁꯤ ꯁꯤ ꯑ ꯑꯥ
ꯁꯤ ꯅꯝꯕꯔꯁꯤꯒ ꯑꯃ ꯅꯝꯕꯔꯗꯨꯒ ꯑꯣꯏꯗꯣꯏꯕ ꯅꯪꯅ ꯑꯁꯤꯁꯤꯅ ꯀꯩꯅꯣ ꯑꯩꯉꯣꯟꯗ ꯕꯅꯥꯠ ꯂꯪ ꯆꯣꯡꯊꯣꯛꯑ ꯁꯤ ꯅꯝꯕꯔꯁꯦ ꯀꯩꯅꯣ ꯑꯣꯏꯗꯣꯏꯅꯦ ꯑꯁ ꯃꯥꯒꯤ
ꯁꯤꯅꯦ ꯑꯩ ꯁꯤꯅꯦ ꯑꯩꯅꯖꯤꯛ ꯍꯧꯖꯤꯛ ꯄꯥꯏꯗꯣ
ꯀꯔꯤ ꯑꯗꯨꯗꯨꯅ ꯁꯤꯁꯤꯅꯦ ꯍꯥꯏꯔꯣ ꯅꯪ ꯍꯧꯖꯤꯛ ꯄꯥꯏꯔꯤꯁꯦ
ꯍꯌꯦ ꯀꯔꯤ ꯍꯜꯂꯣ
ꯑꯥ ꯇꯥꯏ ꯇꯥꯏ
ꯑꯦꯝ ꯑꯥꯏ ꯁꯤꯒꯤ ꯁꯤ ꯁꯤ ꯁꯤ ꯑꯥ ꯁꯤꯛꯁ
ꯑꯗꯨꯗꯤ ꯅꯪꯅ ꯄꯤꯔꯛꯄꯗꯨꯅ ꯁꯦꯑ__ ꯑ ꯁꯤꯛꯁꯅ ꯍꯧꯕꯗꯨꯅꯦ ꯁꯤꯅ ꯁꯤꯅ ꯁꯕꯦꯟ ꯁꯕꯦꯟ ꯇꯨ ꯐꯣꯔꯅ ꯍꯧꯒꯝ ꯇꯧꯕꯅꯦ ꯁꯤ ꯅꯝꯕꯔꯁꯤꯅ
ꯁꯕꯦꯟ ꯇꯨ ꯐꯣꯔ
ꯑꯥ
ꯐꯣꯟꯁꯦ ꯑꯩ ꯑꯩ ꯑꯩꯉꯣꯟꯗ ꯂꯩꯇꯕ ꯅꯝꯕꯔ
ꯑꯩꯅ
ꯉꯥꯏꯈꯣꯀꯣ ꯑꯩ ꯍꯥꯏꯐꯦꯠ ꯆꯪꯉ ꯌꯦꯡꯉꯀꯦꯀꯣ ꯑꯩꯉꯣꯟꯗ ꯁꯤꯒꯤ ꯑꯦꯞꯁꯤꯗ ꯗꯥꯏꯔꯦꯛ ꯑꯃꯨꯛ ꯍꯟꯕ ꯌꯥꯔꯣꯏꯗ꯭ꯔꯥ ꯁꯤꯅꯦ ꯑꯩꯅ ꯈꯜꯂꯤꯁꯦ ꯀꯣ ꯀꯣ ꯅꯍꯪꯅ ꯑꯩꯉꯣꯟꯗ ꯄꯤꯔꯛꯈꯤꯕ ꯅꯝꯕꯔꯅꯦꯕꯀꯣ ꯁꯤꯒꯤ ꯁꯤꯛꯁ ꯗꯕꯜ ꯖꯤꯔꯣ ꯅꯥꯏꯟ ꯁꯤꯃ ꯂꯩꯔꯦꯗꯅ
ꯎꯝ
ꯑꯁꯤ ꯅꯠꯇꯕ ꯑꯥ ꯀꯣ ꯑꯩꯉꯣꯟꯗ ꯅꯪꯅ ꯊꯥꯔꯛꯈꯤꯕ ꯁꯤꯒꯤ ꯁꯕꯦꯟ ꯖꯤꯔꯣ ꯁꯚꯦꯟ ꯖꯤꯔꯣ ꯑꯥꯏꯠ ꯐꯥꯏꯚꯅ ꯍꯧꯕꯁꯦ ꯁꯤ ꯑꯣꯏꯗꯣꯏꯕ
ꯎꯝ__
ꯑꯗꯣ ꯁꯤꯗꯅꯦꯕꯣꯏ ꯇꯧꯔꯤꯁꯤꯅꯨꯛ ꯌꯦꯟꯗꯥꯥꯏꯒꯣ
ꯑꯣ ꯑꯩ ꯑꯩ ꯑꯩ ꯕꯞ ꯑꯗꯨꯒꯤ ꯁꯤꯛꯁꯇꯤꯁꯦ
ꯑꯥ
ꯍꯂꯣ ꯁꯤꯇꯤꯁꯦ ꯑꯣ ꯁꯤ ꯅꯦꯕꯏ ꯀꯩꯅꯣ ꯇꯧꯕꯣꯏꯣꯗꯤ ꯁꯦꯝꯕ ꯇꯥꯕꯥꯎ ꯅꯝꯕꯔꯗꯣ ꯑꯩ ꯑꯩꯒꯤ ꯅꯝꯕꯔꯅꯦꯕ ꯑꯩꯒꯤ ꯅꯝꯕꯔ ꯑꯩꯅ ꯏꯍꯥꯟ ꯍꯥꯟꯅ ꯍꯥꯡꯕꯗꯨꯅꯦꯕ ꯁꯤꯅꯦ ꯋꯥꯔꯤ ꯗꯤꯁꯑꯦꯕꯜ ꯆꯥꯈꯁꯦ ꯑꯗꯨ ꯑꯩ ꯁꯤꯖꯤꯟꯅꯗꯕ ꯑꯩ ꯀꯥꯎꯊꯣꯛꯏꯅꯦ ꯑꯩ ꯁꯥꯏ ꯅꯝꯕꯗ ꯄꯨꯡ ꯍꯥꯏꯗꯤ ꯄꯨꯡ ꯅꯦ ꯑꯩ ꯅꯝꯕꯔ ꯂꯩꯃꯜꯂꯛꯇꯕꯦ ꯍꯧꯖꯤꯛꯀꯤ ꯁꯚꯦꯟ ꯍꯧꯔꯤꯁꯤꯅ ꯑꯩꯒꯤ ꯑꯩꯈꯣꯏ ꯄꯨꯄꯨꯒꯤꯅꯦꯕ ꯑꯦ ꯅꯝꯕꯔꯗ ꯂꯩꯍꯜꯂꯛꯇꯕꯗ ꯌꯨꯝꯗꯒꯤ ꯂꯧꯔꯒ ꯇꯧꯤꯕꯅꯦ ꯑꯗꯨ ꯅꯝꯕꯔꯗꯨ ꯉꯥꯎꯦꯗꯅ ꯑꯩꯁꯨ ꯉꯁꯥꯏ ꯊꯤꯔꯝꯃꯤ ꯁꯤꯒꯤ ꯅꯝꯕ ꯁꯤ ꯁꯚꯦꯟꯅ ꯍꯧꯕꯁꯤꯗ ꯑꯩꯅ ꯏꯍꯥꯟ ꯍꯥꯟꯅ ꯃꯦꯁꯦꯖꯇ ꯏꯍꯕꯗ ꯏꯍꯥꯟ ꯍꯥꯟꯅ ꯊꯥꯛꯕ ꯅꯝꯕꯔꯗꯨꯅꯦꯕ ꯅꯠꯇ꯭ꯔꯥ ꯁꯕꯦꯟ ꯖꯦꯔꯣ ꯑꯥ ꯁꯕꯦꯟ ꯖꯦꯔꯣ ꯑꯥꯏꯠ ꯐꯥꯏꯚ ꯑꯥꯏꯠ ꯁꯤꯛꯁ ꯁꯦ ꯑ ꯑꯩꯁꯤ ꯀꯅꯥꯏꯅꯣꯅꯣ ꯉꯁꯥꯏ ꯍꯣꯏꯅꯤ ꯍꯥꯏꯗꯤ ꯑꯩꯅ ꯁꯤꯖꯤꯟꯅꯕ ꯅꯃ ꯅꯠꯇꯕꯅꯤꯅ ꯑꯣ ꯑꯥ ꯍꯧꯖꯤꯛ ꯍꯧꯖꯤꯛ ꯍꯧꯖꯤꯛ ꯍꯧꯖꯤꯛ ꯑꯩꯅ ꯄꯥꯏꯔꯤ ꯑꯦꯀꯥꯎꯟꯁꯤꯅꯦ ꯃꯥꯅ ꯁꯤꯅꯩ__ ꯑꯗꯨ ꯁꯤꯛꯁ ꯗꯕꯜ ꯖꯤꯔꯣꯁꯤ ꯑꯩ ꯂꯣꯛ ꯑꯥꯎꯇ ꯇꯧ ꯊꯣꯛꯑꯝꯃꯗꯧ ꯃꯥꯜꯂꯦ ꯁꯤ
ꯑꯗꯣ ꯅꯪꯅ ꯑꯩꯉꯣꯟꯗ ꯍꯧꯖꯤꯛ ꯑꯩꯉꯣꯟꯗ ꯑꯩꯉꯣꯟꯗ ꯍꯧꯖꯤꯛ ꯇꯧꯔꯛꯏꯕ ꯅꯝꯕꯔꯁꯤꯅ ꯅꯔ ꯑꯩꯉꯣꯟ ꯇꯧꯣꯗ ꯑꯍꯠ ꯑꯃꯨꯛ ꯄꯤꯛꯄꯗꯨꯅ ꯁꯤꯛꯁ ꯗꯕꯜ ꯖꯤꯔꯣꯅꯥꯏꯟꯗꯨꯅꯦꯕ ꯑꯗꯨꯅꯦ ꯋꯥ ꯍꯥꯔ ꯃꯪ ꯀꯣꯜꯁ ꯅꯒꯦ ꯑꯗꯨꯅ
ꯎꯝ
ꯑꯗꯨꯗ ꯑꯩꯁꯨ ꯅꯪ ꯅꯝꯕꯔꯅꯤ ꯑꯗꯨꯝ ꯑꯥꯃ ꯑꯃ ꯅꯠꯇ꯭ꯔ ꯑꯃꯗ ꯑꯗꯨꯝ ꯁꯥꯟꯅꯕ ꯌꯥ ꯑꯃ ꯅꯠꯇ꯭ꯔ ꯑꯃꯗ ꯁꯥꯟꯅꯕ ꯌꯥꯒꯗ꯭ꯔꯥ ꯁꯤꯅꯦ ꯑꯩꯅꯨ ꯍꯣꯡꯉꯛꯏꯅꯦ
ꯑꯩ ꯑꯦꯀꯥꯎꯟ ꯑꯍꯨꯝ ꯑꯩꯅ ꯁꯤ ꯄꯥꯏ ꯁꯤ ꯑꯍꯨꯝ ꯁꯨꯔꯦꯕ ꯃꯤꯡꯁꯨ ꯆꯞ ꯃꯥꯟꯅ ꯍꯥꯡꯕꯅꯦꯕ ꯍꯥꯏꯗꯤ ꯃꯤꯡ ꯆꯞ ꯃꯥꯟꯅꯅ ꯍꯥꯡꯕꯅꯦ ꯍꯥꯏꯗꯤ ꯁꯥꯒꯩꯅ ꯃꯃꯥꯡ ꯊꯥꯕꯁꯨ ꯌꯥꯎꯋꯦ ꯁꯥꯒꯩꯅ ꯃꯇꯨꯡꯗ ꯊꯝꯕꯁꯨ ꯌꯥꯎꯋꯦꯕ ꯑꯗ ꯑꯩꯗꯨ ꯒꯌ꯭ꯥꯟ ꯇꯥꯗꯔ꯭ꯕ ꯀꯔꯥꯏ ꯀꯔꯥꯏ ꯅꯝꯕꯔꯅꯣ ꯑꯩ ꯌꯨꯝꯗꯩ ꯄꯂꯧ ꯂꯧꯔ ꯍꯥꯡꯈꯤꯕꯅꯦ ꯀꯦꯀꯥꯎꯟꯠ ꯃꯔꯤ ꯁꯨꯔꯕꯅꯦꯕ ꯑꯗꯨꯗ ꯑꯃꯅ ꯗꯤꯁꯑꯕꯥꯜ ꯆꯥꯈꯔꯦ ꯑꯗꯨꯒ ꯑꯃꯅ ꯀꯩꯅꯣ ꯇꯧꯒꯔ꯭ꯦ ꯁꯤꯗ ꯑꯦꯀꯥꯎꯟ ꯑꯍꯨꯝꯃꯨꯛ ꯌꯥꯎ ꯚꯏ ꯀꯔꯝꯕꯅ ꯂꯣꯒ ꯑꯥꯎꯠ ꯇꯧꯕꯅꯣ ꯇꯧꯕꯅꯣ
ꯑꯩꯉꯣꯟꯗꯕꯨꯗꯤ ꯑꯦꯀꯥꯎꯟꯠ
ꯇꯧꯔꯤꯁꯤꯗꯤ ꯆꯨꯝꯃꯦꯁꯤ ꯑꯩ
ꯑꯩꯉꯣꯟꯗꯗꯤ ꯑꯦꯀꯥꯎꯟꯁꯦ ꯄꯨꯟꯅ ꯇꯥꯕ꯭ꯔꯣ
ꯑ ꯇꯥꯏꯌꯦ ꯇꯥꯏ__
ꯑ ꯑꯩꯒꯤ ꯑꯩꯒꯤ ꯑꯩꯒꯤ ꯍꯧꯖꯤꯛ ꯂꯩꯔꯤꯕ ꯑꯩ ꯑꯦꯀꯥꯎꯟꯁꯦ ꯑꯍꯨꯝꯅꯦꯕꯀꯣ ꯑꯍꯨꯝꯁꯤꯗ ꯃꯣꯏ ꯃꯔꯤ ꯑꯃꯅ ꯅꯨꯄꯤꯒꯤ ꯑꯦꯀꯥꯎꯟ ꯑꯣꯏꯈꯤꯕ ꯑꯥ ꯇꯐꯨꯠꯅ ꯇꯞ ꯄꯨꯟꯅ ꯇꯔꯨꯛꯅꯦꯕ ꯂꯩꯔꯤꯁꯦ ꯇꯔꯨꯛꯁꯤꯗ ꯃꯔꯤ ꯑꯃꯅ ꯅꯨꯄꯤ ꯑꯦꯀꯥꯎꯟ ꯑꯣꯏꯒꯤꯕ ꯑꯗꯒꯤ ꯑꯅꯤ ꯑꯃꯅ ꯅꯨꯄꯥ__ ꯅꯠꯇꯦ ꯑꯍꯨꯝ ꯑꯍꯨꯝ ꯑꯃꯅ ꯅꯨꯄꯥ ꯑꯦꯀꯥꯎꯟ ꯑꯅꯤ ꯑꯃꯅ ꯑꯍꯨꯝ ꯑꯃꯅ ꯅꯨꯄꯤꯒꯤ ꯑꯦꯀꯥꯎꯟ ꯑꯣꯏꯕ ꯑꯩꯁꯦ ꯋꯥꯔꯤ ꯁꯥꯟꯅꯔꯨꯔꯦ ꯑꯗꯣ ꯋꯥꯔꯤ ꯁꯥꯟꯅ ꯌꯥꯗ꯭ꯔꯕꯅꯤꯅ ꯑꯗꯨꯝ ꯇꯣꯛꯑꯦꯗꯅ ꯑꯗꯨꯏ ꯑꯦꯀꯥꯎꯟꯠ ꯑꯍꯨꯝꯗꯣ ꯑꯗꯨꯝ ꯁꯤꯔꯦ ꯑꯗꯩ ꯅꯨꯄꯥꯒꯤ ꯑꯦꯀꯥꯎꯟ ꯑꯅꯤ ꯑꯃꯅ ꯑ ꯍꯨꯝ ꯑꯅꯤ ꯑꯃꯅ ꯌꯥꯔ ꯑꯃꯗꯨꯅ ꯑꯩꯅ ꯑꯃꯨꯛ ꯇꯥꯛꯁ ꯄꯤꯕ ꯉꯝꯗꯅ ꯄꯤꯁꯜꯂꯨꯕꯗꯒꯤ ꯁꯣꯏꯒꯤꯕꯗꯒꯤ ꯕꯦꯟ ꯆꯥꯒ꯭ꯔꯦꯗ
ꯑꯗꯨ ꯑꯗꯨꯀꯥꯟꯗꯨꯒꯤꯩꯅꯣ ꯑꯗꯨꯝ ꯆꯥꯔꯕꯅꯤꯅꯦ ꯑꯗꯣ ꯏꯅꯥꯎꯄꯥ ꯏꯅꯥꯎꯄꯥ ꯐꯣꯟ ꯅꯝꯕꯔꯗ ꯍꯥꯡꯒꯤꯕꯅꯦꯕ
ꯑꯣ ꯃꯥꯏ ꯑꯦꯀꯥꯎꯟꯗꯁꯨ ꯑꯗꯨꯝ ꯕꯦꯟ ꯆꯥꯈ꯭ꯔꯦꯅꯦ
ꯄꯣꯁꯜꯦ ꯑꯩ ꯑꯩꯒꯤꯀꯣ ꯍꯥꯏ ꯑꯅꯧꯕ ꯍꯥꯡꯕ ꯌꯥꯎꯁꯦ ꯍꯥꯏ ꯍꯧꯖꯤꯛꯀꯤ ꯌꯥꯝꯃꯟ ꯇꯕ ꯁꯚꯦꯟꯁꯦ ꯁꯤꯒꯤ ꯑꯦꯀꯥꯎꯟꯁꯤꯒꯤ ꯄꯩꯁꯥꯁꯤ ꯆꯪꯉꯛꯄ ꯅꯥꯏꯗ ꯑꯗꯨꯗ ꯑꯩ ꯈꯜꯂꯦꯕ ꯑꯩ ꯄꯩꯁꯥ ꯆꯪꯉꯛꯄ ꯅꯥꯏꯗꯗꯤ ꯑꯩ ꯈꯜꯂꯦꯕ ꯑꯗ ꯀꯔꯤꯅꯣ ꯑ ꯅ ꯄꯤꯁꯤ ꯁꯣꯏꯔꯕꯁꯤꯅ ꯑꯗ ꯑꯩꯗꯤ ꯃꯤꯉꯣꯟꯗ ꯄꯤꯔꯤꯁꯤ ꯑꯩꯒꯤ ꯑꯩ ꯁꯤꯛꯁꯅ ꯍꯧꯔꯤꯁꯦ ꯁꯤꯗ ꯄꯤꯜꯂꯦꯖꯥꯠꯅꯦ ꯑꯩ ꯑꯅꯧꯕ ꯍꯧꯋꯦ ꯑꯅꯧꯕ ꯍꯪꯕ ꯑꯦꯀꯥꯎꯟꯁꯤꯗ ꯑꯝꯇ ꯄꯤꯗ꯭ꯔꯕ ꯍꯥꯏꯗꯤ ꯑꯩꯒꯤ ꯅꯝꯕꯔ ꯅꯠꯇꯕꯅ ꯑꯩꯗꯤ ꯀꯥꯎꯆꯗꯕ ꯑꯩ ꯑꯩ ꯁꯥꯏꯅꯕꯣꯏ ꯅꯠꯇ ꯄꯤꯖꯤꯂ ꯂꯩꯦꯣ ꯀꯣꯇꯅꯣꯏ ꯄꯠꯇ ꯂꯩꯕꯅ ꯑꯗꯨꯅ ꯍꯥꯏꯗꯤ ꯍꯧꯖꯤꯛꯀꯤ ꯗꯤꯁꯑꯦꯕꯜ ꯑꯩ ꯁꯤꯛꯁꯅ ꯍꯧꯔꯛꯏ ꯑꯦꯀꯥꯎꯟꯁꯦ ꯁꯤꯗ ꯄꯩꯁꯥ ꯆꯪꯉꯛꯄ ꯍꯥꯏꯇꯥꯔꯦꯅꯦ ꯑꯩ ꯑꯩ ꯑꯃꯅ ꯍꯧꯖꯤꯛ ꯐꯣꯟ ꯇꯧꯔꯀꯥꯟꯗ ꯑꯩ ꯒ꯭ꯌꯥꯟ ꯑꯩ ꯒ꯭ꯌꯥꯟ ꯇꯥꯔꯦ ꯑꯩ ꯇꯥꯔꯗꯤ ꯑꯌꯥꯝꯕꯅ ꯍꯧꯖꯤꯛ ꯇꯧꯔꯤꯁꯤ ꯑꯦꯀꯥꯎꯟ ꯑꯦꯀꯥꯎꯟ ꯑꯅꯤ ꯊꯣꯛꯅ ꯅꯠꯇ꯭ꯔꯥ
ꯑꯦ ꯀꯔꯝꯕ ꯅꯤꯡꯊꯧꯅꯅꯤ ꯑꯩꯁꯨꯦ ꯀꯥꯝꯕ ꯅꯤꯡꯊꯧꯅꯅꯦ ꯇꯧꯔꯛꯀꯗꯣꯏꯁꯦ ꯑꯩꯅ ꯁꯤ ꯑꯦꯀꯥꯎꯟꯁꯤꯗ ꯑꯃꯨ ꯇꯧꯔꯛ ꯇꯔꯒꯗꯤ ꯅꯪ ꯁꯤꯛꯁ ꯁꯤꯁ ꯗꯕ ꯖꯤꯔꯣꯅꯥꯏꯟ ꯍꯧꯕꯗꯣ ꯑꯇꯞꯄ ꯑꯦꯀꯥꯎꯟ ꯑꯝꯗ ꯇꯧꯔꯀ ꯇꯧꯕꯅꯦꯕ
ꯍꯥꯏꯗꯤ ꯃꯤꯅꯤꯠ ꯑꯃꯅꯤ ꯑꯃꯅꯤꯅꯤ ꯀꯥꯟꯅꯗꯗꯤ ꯑꯃꯨꯛ ꯋꯥꯔꯤ ꯁꯥꯟꯅꯕꯁꯨ ꯌꯥꯗꯕꯅꯤꯅꯅꯦ ꯀꯩꯅ ꯇꯧꯔꯛꯀꯦꯧꯕꯅꯦꯕ ꯑꯗꯨꯃꯥꯏꯅ ꯑꯣꯏꯅ ꯇꯧꯔꯒ ꯄꯨꯟꯅ ꯂꯣꯏꯁꯤꯟꯃꯤꯟꯅꯅꯕ ꯍꯣꯠꯅꯔꯁꯦ ꯅꯠꯇ꯭ꯔꯗꯤ ꯌꯥꯔꯔꯣꯏ ꯍꯥꯏ ꯅꯪꯒꯤꯁꯨ ꯅꯪꯁꯨꯣꯏꯅꯅꯕꯣꯠꯅꯔꯁꯦ ꯑꯩꯒꯤꯁꯨ ꯂꯣꯏꯁꯤꯜꯍꯧꯅꯕ ꯍꯣꯠꯅꯔꯁꯦꯕ
ꯑꯩ ꯑꯩꯒꯤꯗꯤ ꯌꯥꯝꯅ ꯁꯤ ꯁꯤꯒꯦ ꯀꯩꯅꯣꯁꯦ
ꯑꯥ
ꯁꯤ ꯀꯩꯅꯣꯅ ꯍꯥꯏꯕꯗꯤ ꯏꯌꯥꯝꯕꯅ ꯍꯧꯛ ꯁꯕꯦꯟ ꯁꯕꯦꯟꯅ ꯇꯧꯔꯛꯏꯁꯦ
ꯑꯥ
ꯁꯚꯦꯟꯗ ꯅꯠꯇ꯭ꯔꯣ ꯁꯚꯦꯟꯁꯤ ꯈꯛꯇꯤꯅꯦꯕ ꯑꯩ ꯀꯣꯜ ꯇꯧ ꯌꯥꯏꯁꯦ ꯑꯃꯗꯗꯤ ꯀꯣꯜ ꯇꯧꯕ ꯌꯥꯗ꯭ꯔꯦꯕ ꯁꯤꯛꯁꯅ ꯁꯤꯛꯁꯅ ꯁꯤꯛꯁ ꯁꯤꯗꯨꯗꯤ ꯑꯣꯛꯄ ꯌꯥꯏꯑꯕ ꯇꯧꯕꯗꯤ ꯌꯥꯗ꯭ꯔꯦꯕ ꯎꯄꯒꯤ ꯑꯣꯏꯗꯤ ꯍꯥꯏꯗꯤ ꯌꯥꯔꯅꯤ ꯑꯔ ꯇꯧꯕꯤꯕ ꯌꯥꯗ꯭ꯔ ꯇꯧꯕꯒꯤ ꯑꯣꯏꯗꯤ ꯌꯥꯗ꯭ꯔꯦ ꯑꯗꯨꯒ ꯑꯩꯒꯤ ꯁꯕꯦꯟ ꯍꯧꯔꯦ ꯑꯩꯅ ꯌꯥꯝꯅ ꯍꯧ ꯄꯥꯏꯔꯤꯕ ꯊꯣꯡꯃꯣ ꯑꯗꯨ ꯑꯗꯨꯝ ꯍꯥꯏꯕ ꯈꯪꯗꯦ ꯁꯤꯗ ꯇꯧꯕ ꯌꯥꯔꯅꯤ ꯑꯇꯣꯞꯄ ꯏꯌꯥꯝꯕꯅ ꯍꯥꯟꯅ ꯁꯤꯖꯤꯟꯅꯔꯝꯕꯗꯣ ꯑꯗꯨꯗꯗꯤ ꯂꯣꯏꯈꯔꯦꯕ ꯍꯥꯏꯗꯤ ꯃꯁꯤꯡ ꯁꯨꯈꯔꯦꯕ ꯑꯗꯨꯝ ꯇꯧꯋꯦꯕ ꯁꯤꯃꯤꯁꯤꯗ ꯇꯧꯕ ꯌꯥꯔꯦ ꯃꯔꯤ ꯃꯔꯤ ꯃꯔꯤ ꯇꯧꯕ ꯌꯥꯔꯦ ꯃꯔꯤ ꯇꯧ ꯃꯔꯤ ꯇꯧꯦ ꯑꯃꯅꯅꯤ ꯇꯧꯧꯕ
ꯑꯗꯨ ꯑꯁꯨꯝ ꯋꯥꯕ ꯄꯥꯗ꯭ꯔꯗꯅ
ꯀꯩꯗꯧꯔꯅꯦ ꯐꯣꯡꯕ ꯈꯔ ꯑꯃꯦ ꯐꯪꯗꯕ ꯀꯣ ꯇꯧꯊꯣꯛꯑꯦꯗꯅ ꯑꯗꯨꯃꯥꯏꯅ ꯇꯧꯔꯒ ꯇꯧꯃꯣ
ꯑꯗꯨ ꯑꯗꯨꯃ ꯅꯣꯏꯗ ꯇꯧꯔꯒ ꯂꯣꯏꯁꯟꯅꯤꯡꯕꯅ ꯐꯔꯦ ꯋꯥꯏ ꯑꯝꯇ ꯁꯉꯒꯦ ꯇꯥꯃꯣ ꯂꯣꯏ ꯂꯣꯏꯔꯦ ꯍꯥꯏꯕꯗꯨꯃ ꯊꯣꯛꯑꯗꯤ ꯐꯔꯦ ꯇꯣꯋꯥꯏꯁꯦꯉ ꯊ꯭ꯔꯣ
ꯁ ꯑꯩꯁꯨ ꯆꯦꯟꯅꯒꯗ꯭ꯔꯥꯗꯅꯨꯛ ꯈꯟꯅ ꯂꯩ ꯑꯣꯣꯗ ꯑꯩ ꯃꯤ ꯏꯌꯥꯝ ꯑꯇꯣꯞꯄ ꯃꯤ ꯀꯅꯥ ꯀꯅꯥ ꯁꯥꯟꯅꯒꯦ ꯑ ꯇꯣꯃꯤ ꯁꯉꯟꯗꯄꯥ
ꯇꯣꯉ ꯇꯣ
ꯑꯗꯨ ꯄ ꯑꯃꯅꯤꯅꯤ ꯐꯅꯦꯛ ꯌꯦꯆꯤꯟꯅꯒꯗꯁꯨ ꯃꯅꯅ ꯇꯧꯔꯤꯁꯤꯕꯣ ꯐ
ꯆꯦ ꯃꯣꯏꯗꯤ ꯃꯣꯏꯗꯤ ꯀ
ꯍꯥꯏꯗꯤ
ꯍ ꯐ
ꯍꯥ ꯀꯔꯤ ꯄꯠ ꯄꯠ ꯇꯠꯂ ꯌꯥꯝ ꯈꯣꯠꯅꯦ ꯇꯥꯥꯁꯦ ꯇꯥꯔꯒꯠ ꯇꯠꯂ
ꯑꯇꯣꯞꯄ ꯃꯤ ꯋꯥꯔꯤ ꯁꯥꯟꯅꯕꯗꯣ
ꯍꯥꯏꯗ꯭ꯔꯦ ꯑ ꯍꯥꯂ ꯑ ꯀꯗꯣ ꯀꯔꯤꯅꯣ ꯀꯅꯣ ꯅꯣ ꯅꯣ ꯌꯥꯗ ꯋꯥꯔꯤ ꯇꯧꯔꯤꯉꯩꯁꯤꯗ ꯑꯃꯨꯛ ꯇꯠꯁꯤꯜꯂꯛꯑꯦ ꯇꯧꯔꯁꯤ ꯑ ꯑ ꯏꯌꯥꯝꯕ ꯑꯣ ꯅ ꯃꯣꯏꯁꯨ ꯁꯨꯡꯅ ꯌꯥꯜꯂꯦ ꯑꯗꯨ ꯑꯩ ꯇꯋꯔꯑꯅꯤꯗꯤ ꯀꯥꯏꯗ꯭ꯔꯦꯕ ꯍꯜꯂꯣ ꯁꯤꯤ ꯁꯥꯥꯁ